ꯍꯜꯂꯣ ꯍꯜꯂꯣ
ꯑ ꯑꯣꯖꯥꯒꯤ ꯐꯣꯟꯁꯦ ꯇꯥꯗꯕꯁꯨ ꯀꯔꯤꯅꯦ ꯀꯃꯥꯏ ꯀꯃꯥꯏꯅ ꯇꯧꯕꯤꯅꯣ
ꯐꯪꯕ ꯐꯥꯎꯗꯤ ꯅꯨꯡꯉꯥꯏꯔꯦ ꯍꯥꯏꯇꯥꯔꯦꯀꯣ
ꯑ ꯑꯗꯨꯝ ꯐꯖꯅ ꯁ ꯍꯣꯜꯂꯤꯀꯣ
ꯍꯣꯂꯤ ꯑꯁ ꯅ ꯑꯌꯨꯛ ꯕ꯭ꯔꯦꯛꯐꯥꯁꯁꯤ ꯅꯨꯡꯉꯥꯏꯖ꯭ꯔꯦꯍꯦ
ꯀꯩ ꯇꯧꯔꯒꯦ ꯑꯌꯨꯛ ꯕ꯭ꯔꯦꯛꯐꯥꯁ ꯀꯃꯥꯏꯅ ꯇꯧꯔꯒꯦ ꯍꯥꯎꯗ꯭ꯔꯦꯕ
ꯎꯗ꯭ꯔꯦꯅꯦ
ꯀꯔꯤ ꯑꯣꯏꯅ ꯄꯤꯊꯛ
ꯑꯅꯤꯔꯛꯁ ꯍꯥꯕꯗ ꯑꯅꯤꯔ ꯍꯥꯎꯗꯕ
ꯀꯩꯖꯅ ꯑꯗꯨꯕꯣ
ꯍꯣꯏꯅ ꯍꯣꯡꯅ ꯆꯥꯕ ꯌꯥꯕ ꯍꯟꯖꯥꯡ ꯅꯠꯇꯦꯗ
ꯁ ꯑꯩ ꯁꯤꯖꯪ ꯑꯩꯈꯣꯏ ꯃꯇꯝꯒꯤ ꯍꯟꯖꯥꯡꯕ
ꯍꯣꯏꯅꯦ ꯃꯇꯝ ꯃꯇꯝꯒꯤ ꯆꯥꯒꯦ ꯇꯧꯔꯒ ꯑꯁ ꯂꯧꯈꯠꯄ ꯌꯥꯗꯕ
ꯑꯗꯨꯅ ꯍꯛꯆꯥꯡ ꯀꯥꯟꯅꯕꯅꯤꯅꯦ ꯆꯥꯅꯤꯡꯗ꯭ꯔꯁꯨ ꯌꯥꯝ ꯆꯥꯁꯤꯜꯂꯨꯅꯦ ꯑꯁ ꯍꯛꯆꯥꯡ ꯁꯣꯛꯄ ꯅꯠꯇꯦ ꯃꯣꯏ ꯑꯣꯏꯅ ꯁꯣꯏꯏꯅꯦꯕ ꯅꯪꯒꯤꯁꯦ
ꯍꯥꯎ ꯆꯥꯡꯉ ꯏꯗꯤꯦ ꯀꯩꯁꯨ ꯀꯅꯥꯗꯦ
ꯎꯝ ꯊꯝꯃꯣꯏꯗ ꯊꯝꯃꯣꯏ ꯅꯦꯕ ꯃꯔꯨ ꯑꯣꯏꯁꯦ
ꯅꯣꯏ ꯊꯝꯃꯣꯑꯣꯣꯏ ꯅ ꯃꯔ ꯑꯣꯏꯁ
ꯍꯛꯆꯥꯡꯕꯨꯗꯤ ꯑꯗꯨꯝ ꯀꯪꯉꯁꯨ ꯌꯥꯏꯑꯕ
ꯆꯥꯡꯅꯤ ꯀꯩꯁꯨ ꯀꯥꯏꯔꯤꯗ
ꯑꯗꯣ ꯀꯩ ꯀ ꯀꯩ ꯑꯗ ꯅꯪ ꯊꯃꯣꯏ ꯁꯣꯏꯗ ꯀꯩ ꯌꯦꯟꯖꯥꯡꯅꯣꯕ
ꯑꯁ ꯅꯪꯅ ꯍꯦꯟꯅ ꯑꯃꯨꯛ ꯁꯣꯛꯀꯅꯤ ꯑꯩ ꯍꯥꯏꯔꯛꯑꯗꯤ
ꯔꯔ ꯑꯩ ꯑꯩꯗꯤ ꯑꯗꯨꯒꯨꯝꯕ ꯈꯟꯕ ꯂꯩꯇꯦꯗ ꯑꯗꯨꯝ ꯍꯥꯎꯋꯦ ꯑꯩꯁꯦ ꯂꯣꯏ
ꯍꯣꯏꯅꯦ ꯅꯣꯏꯒꯤꯗꯤ ꯍꯥꯎꯔꯝꯒꯅꯤꯅꯦ ꯍꯟꯗꯛ ꯅꯣꯏꯗꯤ ꯀꯔꯤ ꯌꯦꯟꯖꯥꯡ ꯑꯣꯏꯅ ꯇꯧꯔꯒꯦ
ꯉꯁꯤ ꯑꯩ ꯀ ꯇꯧꯗꯕꯅꯤꯅ ꯀꯔꯤ ꯀꯩꯅꯣ ꯇꯧ ꯑꯩ ꯈꯪꯗ꯭ꯔꯦ
ꯑꯁ ꯅꯣꯏ ꯅꯣꯏ ꯏꯅꯥꯎꯅꯨꯄꯥ ꯑꯌꯨꯛꯇ ꯇꯧꯏꯤ ꯍꯥꯏꯅꯤꯀꯣ ꯁ ꯅꯣꯏꯁꯤꯔꯣ ꯇꯦꯁꯟꯒꯁ ꯐꯖꯅ ꯆꯞꯄ ꯃꯥꯜꯂꯤꯅꯤꯀꯣ
ꯍꯣꯏ ꯑꯩ ꯔꯣꯇꯦꯁꯟꯁꯦ ꯀꯩꯅꯣꯗ ꯇꯥꯕ ꯅꯨꯡꯊꯤꯤꯟꯗ ꯇꯥꯕ
ꯍꯣꯏꯅꯦ ꯍꯣꯏꯅꯦ ꯑ ꯇꯦꯁꯟꯁꯦ ꯐꯖꯅ ꯉꯥꯛꯏꯅꯤꯀꯣ ꯅꯣꯏꯁꯦ ꯔꯨꯇꯤꯟꯁꯦ ꯐꯖꯅ ꯉꯥꯛꯏꯕꯀꯣ
ꯎꯝ ꯑꯗꯨꯅꯦ ꯑꯗꯔꯣꯇ ꯁꯟꯗꯣꯁ ꯑꯣꯏꯕ ꯌꯥꯗꯦꯦ
ꯍꯣꯏꯅꯤ ꯅꯥꯔꯁꯨ ꯇꯧꯒꯗꯕꯅꯦ ꯑꯁꯤꯅꯦꯕꯀꯣ
ꯃꯁꯇꯤꯗꯨꯗ ꯑꯗꯨ ꯈꯪꯒꯗꯕꯅꯤ
ꯑ ꯀꯩꯅꯣꯃꯥꯏ ꯑꯣ ꯌꯨꯝ ꯆꯠꯀꯦ ꯍꯥꯏꯔꯁꯨ ꯆꯥꯛ ꯊꯣꯡ ꯂꯣꯏꯔꯒ ꯆꯠꯂꯣ ꯁꯤꯅꯦꯕꯀꯣ
ꯍꯣꯏ ꯌꯨꯝ ꯂꯩꯔꯒꯁꯨ ꯂꯥꯛꯑꯒ ꯊ ꯊ ꯤꯗ ꯑꯃꯅꯤꯅꯦ
ꯑꯩ ꯁꯤꯗꯤ
ꯀꯩꯅꯣꯅꯦ ꯑꯥꯔꯃꯤꯒꯤ ꯔꯨꯜꯗꯤꯅꯦ ꯂꯩꯔꯤꯁꯦ
ꯑꯔꯃꯤꯗꯒꯤꯗꯒꯤ ꯍꯦꯜꯂꯗꯅꯣꯁꯤꯗꯤ
ꯗꯤ ꯈꯪꯗ꯭ꯔꯦ ꯑꯗꯨꯗꯣ ꯍꯦꯜꯂꯝꯂ ꯌꯥꯔ
ꯅꯔꯗꯤ ꯗ꯭ꯌꯨꯇꯤ ꯆꯠꯇꯦꯕꯀꯣ ꯑ ꯅꯣꯏꯒꯤꯁꯤꯗꯤ ꯅꯥꯔꯁꯨ ꯗ꯭ꯌꯨꯇꯤꯗꯤ ꯀꯥꯟꯕ ꯌꯥꯗꯦꯕ
ꯑꯗꯣ ꯑꯗ ꯌꯥꯗꯦꯅ
ꯑꯣ ꯁꯣꯔ ꯍꯣꯟꯕ ꯐꯥꯎ ꯇꯤ ꯆꯠꯀꯗꯕꯅꯦꯕ
ꯑꯩꯈꯣꯏꯅ ꯂꯕ ꯌꯥ ꯍꯥꯏꯦ ꯁꯨꯝꯃꯦ
ꯁ ꯅꯣꯏ ꯏ ꯅꯤꯡꯉꯁꯤꯗꯤ ꯔꯪꯃꯤ ꯅꯣ ꯏꯅꯤꯁꯦ
ꯔꯦꯁꯄꯦꯛ ꯌꯥꯝ ꯇꯧꯔꯝꯒꯅꯦꯕ
ꯎꯝ ꯑꯗꯨꯝ ꯇꯧꯕꯅꯦ
ꯋꯥꯁꯅꯅꯤ ꯎꯔꯤ ꯈꯨꯔꯨꯝ
ꯎꯝ ꯀꯩꯅꯦ ꯑꯗꯣ ꯍꯟꯗ ꯁꯝꯒꯁ ꯁꯥꯡ
ꯑꯝ
ꯁꯝꯒꯁꯦ ꯑꯥꯔꯃꯤ ꯍꯦꯛ ꯀꯟꯅꯦꯕ ꯑꯥꯔꯃꯤꯒꯤ ꯃꯍ ꯗꯀꯥ ꯏꯅꯦꯕ
ꯑꯁ ꯑꯁ
ꯑ ꯑꯅꯕ ꯐꯣꯟ ꯇꯧꯕ꯭ꯔꯥ ꯑꯅꯧꯕ ꯐꯣꯟ ꯇꯧꯕ꯭ꯔꯥ ꯍꯪꯗꯧꯔꯤꯀꯣ ꯂꯥꯁꯇ
ꯍꯣꯏ ꯍꯣꯏꯗ꯭ꯔꯣ ꯃꯅꯦ ꯑꯦ ꯅꯣꯏ ꯅꯣꯏ ꯀꯥꯡꯕꯨꯁꯦ ꯌꯥꯔꯣꯏꯅꯦ
ꯀꯩꯗꯧꯔꯒꯦ ꯈꯔ ꯀꯪꯕꯨꯣ
ꯈꯨꯂꯥꯏ ꯌꯥꯎꯗꯕꯒꯤ
ꯅꯣꯏ ꯈꯨꯂꯥꯏꯁꯤꯗꯤ ꯀꯔꯤ ꯍꯥꯏꯁꯤꯔꯥ
ꯊꯥꯡꯒꯨꯝꯕ ꯀꯩꯅꯣꯒꯤ ꯅꯥꯄꯤ ꯀꯛ ꯆꯄꯥ ꯌꯣꯄꯒꯨꯝꯕ ꯍꯣꯏ
ꯍꯣꯏ ꯂꯦꯇꯦꯁ ꯍꯥꯏꯔꯗꯤ ꯂꯦꯇꯦꯁ ꯍꯥꯏꯔꯗꯤ ꯃꯣꯏ ꯒ꯭ꯔꯥꯁ ꯀꯇꯥꯔꯗꯣ
ꯌꯕꯁ ꯀꯇꯥꯗꯀ ꯍ
ꯂꯦꯇꯦ ꯑꯣꯏꯦꯦꯋꯅꯤ ꯈꯨꯣꯂꯥꯏꯅꯤꯕ ꯅꯣꯏꯒꯤ
ꯎꯝ ꯑ ꯑ ꯀꯥꯇꯤꯒꯨꯝꯕ ꯈꯪꯗ꯭ꯔꯦ ꯖꯥ ꯖꯥ ꯌꯥꯎꯔꯦ ꯍꯥꯏꯁꯤꯅꯦ
ꯈꯂꯁꯤ ꯈꯣꯂꯁꯤ ꯊꯕꯛ ꯃꯐꯝꯗ
ꯀꯐꯤꯁꯤꯁꯅꯦꯕ ꯑꯗꯨꯗꯦ
ꯄꯤꯁꯇꯅꯦ ꯄꯤꯁꯇ ꯂꯩꯇ꯭ꯔꯗꯤ ꯌꯥꯗ꯭ꯔꯦ
ꯅꯣꯏꯁꯤ ꯐꯧꯗꯣ ꯀꯃꯥꯏꯅ ꯇꯧꯔꯒꯦ ꯎꯆ ꯅꯣꯏꯒꯤ ꯄꯥꯎ ꯀꯩꯅꯣꯗꯣ ꯂꯤꯡꯕꯗꯣ ꯀꯃꯥꯏꯅ ꯇ ꯇꯧꯔꯒꯦ ꯍꯧꯔꯕꯣ ꯐꯖꯅ
ꯑ ꯈꯔꯕꯨꯗꯤ ꯍꯧꯔꯦ ꯑꯗꯣ ꯑꯁ ꯍꯣꯏꯅꯦ ꯎ ꯁꯔꯥꯡ ꯍꯥꯏꯕ꯭ꯔꯥ ꯁꯔꯥꯡ ꯍꯥꯏꯕ꯭ꯔꯥ
ꯆꯦꯗ꯭ꯔ ꯆꯦꯗ꯭ꯔ
ꯂꯣꯏꯣꯏ ꯂꯣꯏꯅ ꯆꯥꯊꯣꯛꯈꯅꯤ ꯑꯩꯈꯣꯏꯒꯤꯁ
ꯀꯅꯥꯏ ꯑꯗꯨ ꯀꯃꯥꯏꯅ ꯁꯤꯟꯗꯔ ꯍꯥꯏꯅꯣ ꯑꯣ ꯀꯩꯅꯣ ꯗꯦꯜꯋꯦ ꯅꯛ ꯄꯥꯏꯕꯤꯔꯝꯒꯅꯤꯀꯣ
ꯅꯅꯤ ꯑꯣꯏ ꯑꯩꯈꯣꯏ ꯂꯧ ꯃꯅꯥꯛꯇ ꯁꯦꯟꯗ꯭ꯔꯥꯡ ꯌꯥꯝ ꯂꯩꯌꯦꯕꯀꯣ
ꯑꯣ ꯑꯗꯨꯗꯤ ꯦꯔꯅꯤꯦ
ꯇꯥꯟꯗꯁꯨ ꯌꯥꯗꯦ ꯃꯣꯏꯁꯦ
ꯎꯝ ꯅꯦꯠꯀ ꯂꯩꯔꯒꯗꯤ ꯌꯥꯝ ꯆꯥꯎꯔ ꯁꯦꯝꯕꯤꯗ ꯌꯥꯕ
ꯑꯁ ꯃꯊꯪꯗ ꯌꯨꯝ ꯁꯥꯔꯒꯦꯗ ꯂꯧꯒꯤ ꯂꯧꯒꯤ ꯌꯨꯝ ꯁꯥꯔꯒꯦꯗ ꯃꯊꯪꯗ
ꯑꯗꯨꯝꯅ ꯐꯗꯧ ꯃꯥꯜꯂꯦ ꯍꯥꯏꯗꯣ ꯊꯕꯛ ꯁꯨꯕ ꯀꯥꯟꯗꯁꯨ ꯋꯥꯗ꯭ꯔꯦ ꯎꯆꯦꯛꯁꯨ ꯆꯪꯗ꯭ꯔꯦ ꯑꯗꯨꯅ ꯐꯔꯦ
ꯌꯨꯝ ꯃꯅꯨꯡꯗꯀꯣ ꯆꯦꯛ ꯀ ꯌꯨꯝ ꯁꯥꯔꯅ ꯐꯥꯏꯅꯤꯅ
ꯁꯔꯦ ꯁꯔꯦ ꯑꯗꯥꯎꯗ ꯆꯥꯎꯔꯣꯡꯒꯅꯤꯅꯦ ꯑꯩ ꯈꯪꯗꯦ ꯒꯥꯅ
ꯑ ꯀꯂ ꯆꯗ ꯅ ꯈ ꯀꯩꯗ
ꯑꯈꯣꯏꯗꯤ
ꯅꯣꯡ ꯐꯗꯣꯛꯁꯨ ꯐꯨꯠꯕꯣꯜ ꯄ꯭ꯂꯦꯌꯔꯅ ꯀꯥꯟꯅꯗꯦꯕ ꯅꯣꯏꯅꯦ ꯐꯨꯕꯨꯣ ꯁꯅꯕꯨꯁꯤ ꯌꯥꯗꯈꯣꯏ ꯂꯧꯕ
ꯍꯣꯏ ꯃꯥꯅꯤ ꯃꯥꯅꯤ ꯍꯪꯗ꯭ꯔꯁꯨ ꯌꯥꯕ ꯄꯣꯠꯅꯦꯕ
ꯑꯣ ꯍꯪꯗ꯭ꯔꯁꯨ ꯌꯥꯕ ꯄꯣꯠꯅꯦ
ꯉꯔꯥꯡꯒꯤꯩꯗꯣ ꯀꯃꯥꯏꯅ ꯇꯧꯕ꯭ꯔꯣ ꯌꯦꯡꯕ꯭ꯔꯣ
ꯑꯍꯤꯡꯗꯨꯔꯥ
ꯑ ꯎꯟ ꯇꯔꯥ ꯃꯈꯈꯥꯏꯒꯗꯣ ꯇꯨꯝꯈ꯭ꯔꯕꯣ ꯌꯥꯝ ꯉꯟꯅ ꯇꯨꯝꯕ ꯃꯥꯜꯂꯦꯗ ꯑꯗꯨꯗꯤ
ꯑ ꯑꯌꯨꯛ ꯑꯌꯨꯛꯀꯤꯗꯤ ꯌꯦꯡꯉꯦ
ꯑꯌꯨꯀꯤꯜ ꯀꯅꯥ ꯀꯅꯥꯅꯤꯗ ꯂꯦꯡꯉ ꯀꯩꯅꯣꯗꯔꯣ
ꯍꯣꯏ
ꯄꯩꯅꯊꯤ ꯇꯥꯏ ꯍꯥꯏꯔꯣ ꯃꯣꯏꯗ
ꯍꯅꯦ
ꯄ꯭ꯂꯦꯗꯤꯅ ꯀꯄꯥ ꯃꯥꯔꯤꯅ ꯃꯩꯁꯦ ꯉꯔꯥꯡꯁꯤꯗ ꯍꯣꯏ ꯄꯨꯄꯨ ꯈꯣꯏꯗ ꯌꯥꯝ ꯅꯨꯡꯁꯤꯅꯦ
ꯃꯣꯏꯅꯦ ꯌꯥ ꯅꯨꯡꯁꯤꯕꯅꯦ ꯃꯕꯣꯏꯗꯣ
ꯁꯤ ꯍꯥꯏꯗꯤ ꯃꯣꯏꯗꯣ ꯀꯩꯅꯣ ꯂꯥꯛꯇꯁꯨ ꯑꯣꯏꯔꯝ ꯃꯥꯗ ꯃꯣꯏ ꯑꯦꯛꯁꯇ꯭ꯔꯥ ꯇꯥꯏ ꯁ ꯃꯤꯅꯥ ꯁꯦꯀꯦꯟ ꯀꯣꯜ ꯆꯜ
ꯑꯆꯥ
ꯅꯪ ꯌꯦꯡꯗ꯭ꯔꯦꯀꯣ ꯑꯩ ꯍꯥꯏꯔꯦꯒꯣ ꯑꯃꯃꯝ ꯑꯍꯥꯟꯕꯗ ꯖꯄꯥꯟ ꯍꯥꯏꯅ ꯆꯟꯕꯅꯦꯕ ꯑꯗꯨꯒ
ꯑꯗꯨꯝ ꯁꯥꯟꯅꯔꯦ ꯕ꯭ꯔꯥꯖꯤꯜꯕꯨꯗꯤ ꯕꯣꯜ ꯑꯗꯨꯝ ꯄꯥꯏꯔꯤꯅꯤ ꯍꯥꯏꯗꯤ ꯗꯤꯐꯦꯟ ꯌꯥꯝꯕꯅꯤꯅꯀꯣ ꯖꯄꯥꯟ ꯑꯗ ꯆꯪꯕ ꯉꯝꯗꯕ ꯣꯜ ꯑꯗꯨꯝ ꯄꯥꯏꯔꯤꯅꯦ ꯁꯤꯛꯁꯇꯤ ꯁꯚꯦꯟꯇꯤ ꯑꯗꯨꯝ ꯄꯥꯏꯔꯤꯅꯦꯕ꯭ꯔꯥꯒꯅ ꯑꯗꯨꯒ ꯃꯣꯏ ꯐꯦꯟ ꯑꯗꯨꯝ ꯇꯧꯕ ꯆꯪꯕ ꯉꯝꯗꯦꯕ ꯑꯦꯛꯁꯇ꯭ꯔꯥ ꯇꯥꯏꯝ ꯇꯥꯔꯦ ꯔꯒꯥꯟꯗ ꯃꯣꯏꯒꯤ ꯂꯥꯁ ꯑꯋꯥꯔꯗ ꯑꯦꯛꯁꯇ꯭ꯔꯥ ꯇꯥꯏꯝꯗꯁꯨ ꯃꯤꯅꯤꯠ ꯑꯃ ꯐꯥꯗ꯭ꯔꯦ ꯁꯤꯛꯁ ꯃꯤꯅꯤꯠ ꯄꯤꯌꯦꯕꯀꯣ ꯑꯗꯣ ꯐꯥꯏꯚ ꯃꯤꯅꯤꯠꯒ ꯇꯦꯟꯁꯦ ꯀꯩ ꯖꯒꯥꯗ ꯆꯟꯕꯅꯦꯕ
ꯑꯆꯥ
ꯑꯗꯨꯗ ꯎ ꯈꯔ ꯃꯤ ꯈꯔ ꯏꯀ ꯄꯥꯏꯂꯅꯅ ꯑꯗꯨꯒ ꯑꯩꯒꯤ ꯐ꯭ꯔꯦꯟ ꯂꯤꯁꯁꯨ ꯀꯛꯄ ꯃꯤ ꯃꯌꯥꯝ ꯌꯥꯎꯋꯦ ꯄꯗ ꯀꯩ ꯀꯥꯏꯩꯅꯣꯗꯨ ꯃꯣꯏ ꯍꯪꯉꯣꯏꯗꯣ ꯀꯩꯅꯣ ꯇꯧꯔꯕꯅꯦ ꯐꯣꯇꯣꯒ ꯊꯥꯔꯛꯏꯅꯦ
ꯍꯅꯦ ꯑꯩꯁꯨ ꯎꯏꯅꯦ ꯑꯣꯏꯅꯦ
ꯂꯩꯗꯤ ꯅꯨꯡꯁꯤꯄꯅ ꯑ ꯑꯩꯣꯏꯗꯤ ꯌꯥꯝ ꯀꯟꯅ ꯊꯤꯕꯗꯤ ꯑꯣꯏꯔꯔꯦ ꯄ꯭ꯂꯦꯗꯣ
ꯎꯝ ꯑꯣ ꯃꯣꯏꯁꯤꯦ ꯀꯔꯤ ꯍꯥꯏꯁꯤꯔꯥ ꯅꯣꯏꯅ ꯑꯗꯨꯝ ꯃꯣꯏꯒꯤꯗꯤ ꯂꯣꯏꯅ ꯐꯖꯩꯗ
ꯌꯥꯥꯏꯍ ꯑꯁ ꯗꯦꯟꯖꯔꯅꯦ ꯕꯤꯅꯤꯗꯄꯥ ꯗꯖꯔꯅꯦ ꯃꯥ ꯐꯥꯏꯅꯦꯜ ꯀꯥꯔꯗꯤ ꯃꯥꯅ ꯕꯦꯁꯄ꯭ꯂꯦꯅ ꯂꯧꯗꯧ ꯃꯥꯜꯂꯦ ꯑꯩ ꯋꯥꯈꯜꯗ
ꯑꯃꯨ ꯑꯃꯨꯕꯗꯣ
ꯍꯣꯏꯕꯨ ꯀꯜꯂꯤꯅꯦ ꯃꯥꯡ ꯃꯥꯒꯤ ꯃꯃꯥꯡꯗ ꯃꯤ ꯑꯍꯨꯝ ꯂꯦꯞꯄꯒꯁꯨ ꯑꯗꯨꯝ ꯅꯅꯥ ꯊꯒ ꯆꯠꯂꯅꯦ
ꯍꯣꯏꯅꯦ ꯑꯗꯨꯒꯤ ꯆꯠꯂꯤꯅꯤꯅꯦ ꯃꯣꯏꯁꯨ
ꯑꯗꯣ ꯅꯣꯏ ꯅꯣꯏ ꯅꯥꯎꯄꯥꯒꯤ ꯅ ꯅ ꯅꯝꯄꯥꯒꯦ ꯁꯥꯥꯏꯦ ꯏꯟꯁꯥꯡ ꯈꯨꯨꯊꯣ ꯍꯨꯗ ꯍꯥꯥꯎꯎ ꯄꯔꯦ ꯇ ꯃꯥꯗꯤ ꯌꯥꯝ ꯊꯥꯒꯠꯂꯅꯦ ꯃꯥ ꯈꯨꯊꯣꯡꯁꯦ
ꯑ ꯈꯪꯦ ꯑꯗꯨꯝ ꯍꯤꯡꯗꯕ ꯌꯥ ꯍꯗ ꯌꯥꯗꯅ ꯑꯥ ꯄꯁꯥꯗ ꯆ ꯑꯦꯂ ꯍꯥꯎꯕ꯭ꯔꯥ ꯍꯗ ꯍꯦꯟꯖꯥꯡ ꯈꯟꯗꯦꯕ ꯑꯩꯈꯣꯏꯗꯤ
ꯍ ꯑꯣꯏꯔꯝꯅꯤ ꯃꯥꯅꯦ ꯑꯁ ꯀ ꯊꯛꯑꯁꯤꯗꯤ ꯑꯁ ꯑꯇꯤꯌꯥ ꯌꯥꯎꯋꯤ ꯇꯧꯋꯦ
ꯑꯗ꯭ꯔ ꯏꯗꯤ
ꯑꯗꯨ ꯑꯣꯔꯦꯟ ꯀꯔꯤ ꯑꯣꯏꯅ ꯍꯣꯠꯅꯒꯅꯤ
ꯑꯣꯔꯦꯟꯖ ꯍꯣꯠꯅꯗꯨꯅ ꯑꯩ ꯍꯋꯥꯏ ꯑꯁꯥꯕꯤꯒ ꯕꯂꯦꯟꯗ꯭ꯔꯤꯒ ꯈꯔ ꯇꯧꯕꯗ
ꯑꯁ ꯑꯁꯥꯝ ꯑꯁꯥꯝ ꯐꯥꯎꯕ ꯉꯥꯛꯇꯅꯤꯅꯦ
ꯍꯛꯆ ꯐꯕ ꯉꯥꯛꯇꯅꯦ ꯆꯥꯕ ꯇꯜꯂꯗꯤ ꯆꯤꯟꯗ ꯆꯪꯉꯗꯤ ꯈꯪꯗꯦꯀꯣꯛꯆꯥꯡ ꯌꯥꯝ ꯀ ꯅ ꯄꯣꯅꯤ
ꯎ ꯃꯅꯨꯡ ꯄꯨꯛ ꯃꯅꯨꯡ ꯆꯪꯈ꯭ꯔꯗꯤꯀꯣ ꯂꯣꯏꯅ ꯂꯣꯏꯅ ꯇꯧꯈ꯭ꯔꯕꯅꯤ ꯂꯣꯏꯅ ꯃꯣꯏ ꯌꯥꯅꯕ ꯍꯣꯠꯅꯒꯅꯤꯗ ꯃꯣꯏꯅ
ꯍꯛꯆꯥꯡꯗ ꯗꯔꯀꯥꯔ ꯑꯣꯏꯕ ꯑꯃ ꯑꯩꯈꯣꯏ ꯆꯤꯟꯅ ꯗꯔꯀꯥꯔ ꯑꯣꯏꯕ ꯑꯃ ꯈꯪꯗꯅꯦ ꯄꯥꯔꯇꯤ ꯑꯅꯤꯅꯤꯅꯦ ꯑꯩꯉꯣꯟꯗꯁꯨ ꯊꯣꯛꯣꯏꯁꯦ ꯑ ꯃꯄꯥꯒꯤ ꯄ ꯗꯤ ꯅꯥꯀꯜꯗꯗꯤ ꯎꯄꯥꯏ ꯂꯩꯇ꯭ꯔꯦ ꯃꯅꯨꯡ ꯄꯥꯇꯤꯗꯗꯤ ꯍꯛꯆꯥꯡꯗꯗꯤ ꯎꯄꯥꯏ ꯂꯩꯇ꯭ꯔꯦ ꯦꯕ ꯁꯤ ꯆꯕꯤꯗ꯭ꯔꯦ
ꯍ ꯋꯥ
ꯎꯝ
ꯁꯅꯅꯕꯗꯤ ꯂꯦꯞꯇꯕ ꯃꯅꯤ ꯅꯣꯏꯁꯦ
ꯑ ꯂꯦꯞꯇꯦꯦꯞꯇꯦ ꯉꯔꯥꯡꯗꯣ ꯑ ꯁꯥꯟꯅꯩ ꯉꯔꯥꯡ ꯅꯍꯥꯟꯅ ꯅꯅꯥꯈꯣꯏꯩꯅ ꯋꯥꯅꯤ ꯍꯣꯏ ꯋꯥꯃꯟꯕꯒꯤ ꯀꯩꯅꯣ ꯇꯧꯔꯦ ꯇꯨꯝꯕ ꯌꯥꯗꯦꯣ ꯉꯔꯥꯡꯅ ꯈ꯭ꯋꯥꯡꯅꯅꯥ ꯀꯣ ꯑꯗꯨꯒ ꯉꯔꯥꯡꯁꯨ ꯁꯥꯟꯅꯥꯏ ꯉꯔꯥꯡꯕꯨꯗꯤ ꯀꯩꯝ ꯇꯧꯗ꯭ꯔꯦ ꯇꯨꯝꯕ ꯌꯥꯗꯕ ꯋꯥꯅꯤ
ꯑꯣ ꯍꯣꯔꯦꯟꯁꯨ ꯆ ꯀꯅꯤ
ꯍꯣꯔꯦꯟ ꯆꯠꯀꯅꯤ ꯑꯦꯁ ꯂꯦꯞꯄ ꯌꯥꯗꯦ ꯀꯥꯏꯩꯅꯅꯦ ꯁꯇꯥꯔꯅꯤꯅꯀꯣ
ꯅꯣꯡ ꯅꯣꯡ ꯀꯗ ꯄ ꯑ ꯌꯥꯗ ꯐꯅ ꯍꯥ
ꯐ ꯐ ꯀ ꯅꯇ ꯀꯊꯥꯒꯇ ꯅꯕ ꯕ ꯂꯗ ꯇꯧꯔꯅꯦꯕ
ꯍꯣꯏꯅꯦ ꯍꯅꯦ ꯑꯗꯣ ꯑꯩ ꯍꯥꯏꯅꯤ ꯍꯥꯏꯕꯗꯨꯣ ꯀꯔꯤꯔꯣ
ꯎꯝ
ꯑꯩ ꯑꯩ ꯉꯁꯥꯏ ꯍꯥꯏ ꯈꯟꯕꯗꯨꯣ ꯀꯥꯎꯔꯤꯅꯦ
ꯎꯝ ꯍꯌꯦꯡꯅꯤꯁꯤꯡ ꯀꯥꯟꯗ ꯍꯥꯏꯣ
ꯅꯗꯨ ꯆꯅꯥꯗ ꯏꯅꯤ
ꯀꯌꯥ ꯍꯣꯔꯦꯟ ꯄꯨꯡ ꯇꯔꯥ ꯃꯈꯥꯏ ꯂꯩꯗꯅꯦ
ꯍꯣꯏ ꯑꯗꯨ ꯑꯩ ꯑꯌꯨꯛꯇ ꯑꯩ ꯑꯌꯨꯛꯇ ꯊꯕꯛ ꯂꯩꯕꯀꯣ ꯑꯌꯨꯛꯇ ꯍꯧꯒꯠꯂꯅꯤ ꯄꯨꯡ ꯃꯉꯥ ꯃꯉꯥ ꯃꯈꯥꯏ ꯑꯗꯨꯋꯥꯏꯗ ꯍꯧꯒꯠꯂꯅꯤ ꯑꯣꯛꯀꯤ ꯀ ꯃꯆꯤꯟꯖꯥꯛ ꯀꯔꯤ ꯂꯐꯨꯗꯣ ꯀꯛꯀꯅꯤ ꯀꯛꯄ ꯂꯣꯏꯔꯗꯤ ꯄꯨꯡ ꯇꯔꯦꯠ ꯄꯨꯡ ꯇꯔꯨꯛ ꯃꯈꯥꯏ ꯇꯔꯦꯠ ꯑꯗꯨꯋꯥꯏꯗ ꯂꯣꯏꯔꯦꯕꯀꯣ ꯑꯗꯨ ꯃꯥꯏꯀ ꯇꯥꯔꯅꯤ ꯑꯗꯨ ꯆꯥꯛ ꯆꯥꯇꯣꯛꯑꯅꯤ ꯑꯗꯨꯗꯤ ꯄꯨꯡ ꯇꯔꯦꯠ ꯃꯈꯥꯏ ꯑꯗꯨꯋꯥꯏꯗ ꯇꯥꯔꯗꯤ ꯑꯗꯨꯝ ꯊꯕꯛ ꯆꯠꯄꯒꯤ ꯃꯇꯝ ꯌꯧꯔꯦꯕ ꯑꯗꯨꯒꯤ ꯊꯦꯡꯅ ꯇꯨꯝꯕ ꯌꯥꯗꯦꯕꯀꯣ ꯑꯩꯈꯣꯏꯁꯨ ꯑꯁ ꯀꯩꯅꯣꯅꯦ ꯄꯔꯐ ꯄ꯭ꯔꯣꯐꯦꯁꯅꯦꯜꯅꯤꯅꯦ ꯀꯩꯅꯣ ꯄ꯭ꯔꯣꯅꯤꯅꯦ ꯑꯩꯈꯣꯏꯁꯨ ꯃꯇꯝꯁꯦ ꯆꯞ ꯆꯥꯅ ꯇꯧꯗ꯭ꯔꯗꯤꯀꯣ ꯌꯥꯗꯦ
ꯎ ꯑꯗꯨꯅꯤ ꯑꯗꯤ ꯑꯁ ꯑ ꯀꯩꯅꯣ ꯑꯣꯀ ꯂꯣꯏꯕꯅꯦ ꯑꯁ ꯌꯦꯟꯒꯅꯦ ꯃꯤꯌꯥꯝ ꯂꯩꯕꯅꯤꯅ
ꯍꯣꯏꯅꯦ ꯁꯄꯥꯏ ꯂꯩꯗꯤꯅꯦ ꯑꯩꯅ ꯑꯌꯨꯛꯇ ꯍꯧꯒꯠꯇ꯭ꯔꯒ ꯑꯩ ꯀꯣꯛ ꯑꯣꯛꯀꯤ ꯃꯆꯤꯟꯖꯥꯛ ꯀꯛꯄꯤꯗ꯭ꯔꯗꯤ ꯏꯗꯤꯀꯣ
ꯎꯝ
ꯃꯤ ꯑꯃꯒꯤ ꯊꯕꯛꯁꯦ ꯀꯥꯏꯔꯛꯀꯅꯤꯕꯀꯣ
ꯎꯝ
ꯂꯧꯗ ꯆꯠꯂꯒ ꯁꯨꯒꯗꯕ ꯊꯕꯛ ꯂꯨ ꯃꯤ ꯑꯃꯒꯤ ꯊꯕꯛꯇꯣ ꯃꯤ ꯑꯃꯅ ꯇꯧꯕ ꯌꯥꯗꯦꯕꯀꯣ ꯑꯩꯒꯤ ꯊꯕꯛ ꯑꯩ ꯇꯧꯒꯗꯕ ꯊꯕꯛꯇ ꯑꯩ ꯇꯧꯗꯅ
ꯆꯠꯈ꯭ꯔꯗꯤꯀꯣ ꯑꯩ ꯇꯧꯗꯅ ꯆꯠꯂꯗꯤ ꯃꯥꯅ ꯇꯧꯒꯗ ꯊꯕꯛꯇꯣ ꯇꯧꯗꯕꯤꯗ ꯑꯩꯒꯤ ꯊꯕꯛ ꯑꯣꯏꯅ ꯇꯧꯔꯛꯀꯅꯤꯕ ꯑꯩꯒꯤ ꯊꯕꯛ ꯃꯥꯅ ꯃꯍꯨꯠ ꯁꯤꯜꯂꯗꯤ ꯃꯥꯒꯤ ꯊꯕꯛ ꯂꯩꯇ꯭ꯔꯤꯕꯀꯣ ꯍꯣꯔꯦꯕ
ꯍꯣꯔꯅꯦꯕ ꯎꯝ ꯑꯗꯨ ꯅꯪꯁꯦ ꯉꯁꯥꯏ ꯀꯩꯅꯣꯗ ꯎꯝ ꯉꯁꯥꯏꯗ ꯀꯩꯏꯗ ꯍꯥꯏꯕꯗ ꯀꯔꯤ ꯑꯥꯔꯃꯤꯒꯤꯔ ꯍꯥꯏꯗ ꯅꯪꯒꯤꯁꯨ ꯆꯞ ꯃꯥꯟꯅꯅ ꯇꯧꯔꯤꯁꯦ ꯎꯝ
ꯍꯣꯏ ꯑꯩ ꯇꯧꯈꯤꯕꯗꯨꯅꯦ ꯑꯗꯨꯒꯤ ꯅꯪ ꯈꯪꯉꯕꯅꯤꯅꯦ ꯍꯣꯏꯅꯦ ꯑꯁ ꯎꯄꯥꯏ ꯂꯩꯥꯏꯇꯦ ꯑꯌꯨꯛꯇ ꯑꯩ ꯀꯛꯀꯅꯤ ꯍꯣꯔꯦꯟ ꯄꯨꯡ ꯄꯨꯡ ꯑꯅꯤ ꯑꯍꯨꯝ ꯑꯗꯨꯋꯥꯏ ꯇꯥꯔꯗꯤ ꯑꯣꯛꯀꯤ ꯃꯆꯤꯟꯖꯥꯛ ꯊꯣꯡꯅꯕꯒꯤꯀꯣ ꯃꯤ ꯑꯃꯅꯦꯕꯀꯣ ꯑꯗꯨ ꯃꯆꯤꯟꯖꯥꯛ ꯂꯧꯔꯒ ꯄꯤꯅꯕꯒꯤ ꯃꯤ ꯑꯃ ꯑꯦꯔ ꯍꯧꯖꯤꯛꯀꯤ ꯃꯈꯣꯟꯜꯗꯗꯤ ꯅꯨꯡꯉꯥꯏꯈꯤꯗ꯭ꯔꯦꯗ
ꯃꯥꯅꯦ
ꯑꯗꯨꯃꯥꯏꯅ ꯇꯧꯗꯗꯤ ꯌꯥꯗꯔꯦ ꯅꯤꯇꯤꯒꯤꯀꯣ ꯑꯗꯨꯃꯥꯏꯅ ꯇꯧꯗ꯭ꯔꯗꯤ ꯌꯥꯗ꯭ꯦꯔꯤꯕꯀꯣ ꯑꯗꯨ ꯑꯣꯛꯀꯤ ꯃꯆꯤꯟꯖꯥꯛꯅ ꯄꯨꯔꯛꯀꯗꯕꯅ ꯃꯤ ꯑꯃꯀꯣ ꯄꯨꯔꯛꯑꯅꯤ ꯊꯝꯃꯅꯤ ꯑꯗꯨ ꯄꯨꯔꯛꯄ ꯃꯤꯗꯣ ꯃꯔꯛ ꯃꯔꯛꯇ ꯑꯣꯛꯀꯤ ꯃꯆꯤꯟꯖꯥꯛ ꯊꯣꯡꯕꯗꯣ ꯑꯗꯨ ꯊꯣꯡꯉꯅꯤ ꯀꯛꯄꯒꯩꯗꯤ ꯀꯛꯇ꯭ꯔꯦ ꯑꯩꯅ ꯀꯛꯄ ꯑꯩꯅ ꯀꯛꯀꯅꯤ ꯑꯗꯨꯒ ꯅꯨꯡꯊꯤꯤꯟꯗ ꯈꯔ ꯉꯟꯅ ꯍꯜꯂꯛꯑꯗꯤ ꯑꯣ ꯃꯆꯤꯟꯖꯥꯛ ꯑꯩ ꯄꯤꯒꯅꯤ ꯃꯀꯣꯟ ꯃꯊꯤ ꯂꯣꯏꯅ ꯃꯀꯣꯟ ꯁ ꯂꯣꯏ ꯁꯦꯡꯗꯣꯛꯀꯅꯤ
ꯊꯕ ꯎꯝ ꯊꯥꯕ ꯉꯇꯅꯦꯦ
ꯍꯣꯏꯅꯦ
ꯍꯧꯖꯤꯛ ꯆꯠꯂꯤꯕ ꯗ꯭ꯌꯨꯇꯤꯁꯤꯅ ꯄꯨꯡ ꯀꯌꯥꯗ ꯆꯠꯄ
ꯄꯥꯎꯅꯤ
ꯑꯩ ꯍꯧꯖꯤꯛ ꯑꯁ ꯂꯧ ꯆꯠꯄꯩ ꯑꯩꯗꯤ ꯂꯧ ꯆꯠꯇ꯭ꯔꯦꯗꯅ ꯂꯧ ꯆꯠꯄ ꯃꯤ ꯑꯃ ꯌꯥꯎꯋꯦꯕꯀꯣ ꯑꯗꯨꯅ ꯄꯨꯡ ꯇꯔꯦꯠ ꯃꯈꯥꯏ ꯑꯗꯨꯏꯗ ꯑꯗꯨꯝ ꯆꯠꯃꯤꯟꯅꯩꯗ ꯂꯧ ꯆꯠꯄꯅ ꯑꯃ ꯍꯣꯏ ꯆꯠꯇꯕ ꯃꯤ
ꯂꯝꯕꯤꯗꯤ ꯂꯝꯕꯤꯗꯤ ꯂꯝꯕꯤꯗꯨ ꯑꯗꯨꯝ ꯃꯥꯟꯅꯔꯤꯅꯦꯕꯕꯥ
ꯂꯝꯕꯤ ꯇꯣꯡꯉꯥꯂꯦꯗ ꯑꯩꯅ ꯑ ꯇꯅꯦ ꯆꯂꯦ ꯃꯥꯗꯤꯌꯥꯁꯤꯡꯤꯡ ꯀꯥꯔꯒ ꯂꯣꯛ ꯁꯠꯄꯜ ꯀꯕꯥ ꯆꯜꯂꯦ ꯅꯨꯃꯤꯠ ꯇꯣꯡꯉꯥꯜꯂꯤꯗ ꯑꯩꯈꯣꯏ ꯃꯥꯒꯤ ꯁꯤꯟꯐꯝ ꯇꯣꯉꯥꯟ ꯇꯣꯉꯥꯟ ꯆꯠꯂꯤꯦꯕ ꯑꯦ ꯑꯦꯗꯣ ꯎꯄꯥꯏ ꯂꯩꯥꯏꯇꯦ
ꯆ ꯆꯂ ꯀꯁꯨ ꯍꯋꯥꯒꯤ ꯇ꯭ꯌꯨꯇꯤ ꯃꯥꯟꯅꯗ꯭ꯔꯕꯅꯤꯅ
ꯍꯣꯏ ꯗ꯭ꯌꯨꯇꯁꯤ ꯇꯣꯡꯉꯥꯜꯂꯦꯕ ꯎꯝ